ꯅꯨꯡꯉꯥꯏꯔꯗꯤ ꯃꯇꯝꯁꯦ ꯈꯪꯍꯧꯗꯦꯀꯣ
ꯈꯪꯍꯧꯗꯕ ꯃꯇꯝꯁꯦ
ꯅꯣꯏ ꯒ꯭ꯔꯨꯞꯇ ꯑꯩꯈꯣꯏ ꯈꯨꯟꯒꯤ ꯉꯥꯛꯇꯔꯣ
ꯑꯩꯈꯣꯏ ꯈꯨꯟꯒꯤ ꯉꯥꯛꯇꯅꯤꯅꯦ
꯭ꯒ꯭ꯔꯨꯞ ꯗ ꯈꯛꯇ ꯅꯠꯇꯅꯀꯣ ꯀꯩꯅꯣ ꯇꯧꯔꯗꯤ ꯐꯖꯔꯅꯤ
ꯄꯥꫪꯁꯅꯦꯜꯗꯀꯣ ꯇꯥꯏꯅ ꯇ ꯒꯨꯞꯗ ꯔꯤꯃꯨꯚ ꯇꯧꯋꯦ ꯃꯤ ꯑꯃꯅ ꯑꯗꯣ ꯑꯩꯉꯣꯟꯗꯁꯨ ꯁꯨ ꯑ ꯄꯥꫪꯁꯣꯅꯦꯜꯗ ꯆꯥꯠ ꯇꯧꯔꯛꯑꯦꯕꯀꯣ ꯌꯦꯡꯉꯣ ꯃꯥꯅ ꯍꯥꯏꯔꯛ ꯑꯣꯗꯣ ꯅꯪꯁꯨ ꯊꯥꯖꯗ꯭ꯔꯗꯤ ꯏꯁꯀ꯭ꯔꯤꯟ ꯁꯣꯠ ꯇꯧꯔꯒ ꯀꯣ
ꯑꯥ
ꯑꯗ ꯑꯁ ꯃꯤꯁꯤꯡꯁꯦ ꯖꯥꯠ ꯖꯥꯠꯅꯤꯍꯦ
ꯑꯩꯈꯣꯏꯅ ꯄꯩꯁꯥꯗꯣ ꯑ ꯁꯤ ꯄꯤꯒꯦ ꯂꯤꯁꯤꯡ ꯃꯉꯥ ꯐꯥꯎ ꯄꯤꯕ ꯌꯥꯏ ꯇꯔꯥ ꯂꯤꯁꯤꯡ ꯑꯃ ꯉꯝꯔꯗꯤ ꯅꯣꯏꯅ ꯉꯝꯔꯣꯏ ꯑꯗꯨꯗ ꯍꯥꯏꯕꯗꯣ ꯃꯤ ꯃꯥꯅꯗꯤ ꯊꯥꯖꯕ ꯀꯣ ꯑꯗꯨꯒ ꯃꯣꯏ ꯃꯣꯏꯒꯤ ꯐꯦꯟꯁꯨ ꯁꯤꯕ ꯑꯗꯨꯗ ꯁꯤꯕꯖꯦ ꯅꫭꯒꯤꯗꫭ ꯀꯔꯝ ꯀꯔꯝꯗꯧꯕ꯭ꯔꯥ ꯍꯥꯏꯕꯗ ꯋꯥꯗꫭ
ꯇꯥꯕ ꯌꯥꯗꯕ ꯋꯥꯗꯣ ꯈꯔ ꯉꯥꯡꯉꯦꯕ ꯇꯥꯕ꯭ꯔꯥ
ꯑ ꯍꯣꯏ
ꯑꯗꯨꯒꯤ ꯑꯗꯨꯝ ꯈꯟꯅ ꯈꯟꯅꯔꯒ ꯔꯤꯃꯨꯚ ꯇꯧꯕ
ꯖꯥꯠꯖꯥꯠꯅꯤ
ꯖꯥꯠ ꯖꯥꯠꯅꯤꯅꯦ
ꯃꯤꯁꯤꯡꯤꯡꯁꯦ ꯑꯗꯨ ꯑꯩꯈꯣꯏꯅꯦ ꯑꯩꯈꯣꯏꯗꯁꯨꯀꯣ
ꯎꯝ
ꯅꯆꯦꯠ ꯑꯃ ꯂꯩꯕꯗꯣ
ꯍꫭꯏ ꯍꯣꯏ
ꯃꯥꯁꯦ ꯍꯧꯖꯤꯛ ꯐꯥꯎ ꯂꯥꯛꯇ꯭ꯔꯤ ꯍꯥꯏꯅꯦ ꯄ꯭ꯔꯣꯒ꯭ꯔꯥꯝꯗ
ꯃꯥ ꯀꯧꯕ꯭ꯔꯥ
ꯅꯪꯅꯦ ꯅꯕꯨꯡꯅꯀꯣ ꯀꯧꯋꯦ ꯄꯨꯡꯅ ꯃꯥ ꯍꯧꯖꯤꯛ ꯂꯥꯛꯇꯦ ꯐꯣꯟ ꯇꯧꯔꯒ ꯂꯥꯛꯍꯥꯜꯂꯣ ꯍꯥꯏ
ꯎꯝ ꯎꯝ ꯅꯣꯏ ꯔꯨꯝꯗꯨꯗꯤ ꯢꯄꯤꯛ ꯄꯤꯛꯄꯅꯤꯅꯦ
ꯍꯥꯥ
ꯅꯠꯇ꯭ꯔꯣ ꯅꯣꯏꯒꯤ ꯔꯨꯝꯗꯨꯗꯤ ꯄꯤꯛꯀꯅꯤꯅꯦ ꯑꯍꯟꯁꯤꯡ ꯂꯥꯛꯔꯗꯤ
ꯄꯤꯛꯑꯦ ꯌꯨꯝ ꯀꯩꯅꯣꯗꯅꯦ ꯃꯊꯛꯇ ꯌꯨꯝ ꯂꯥꯛꯕꯗꯣ ꯑꯣ ꯌꯨꯝ ꯊꯥꯗꯅ ꯁꯤꯗꯗꯤ ꯀꯥꯏꯗꯩ
ꯅꯣꯏꯒꯤ ꯌꯨꯝ ꯑꯣꯏꯔꯕꯅꯤꯅ ꯑꯗꯨꯗꯁꯨ ꯑꯗꯨꯝ ꯇꯧꯔꯣ ꯀꯩꯅꯣ
ꯇꯧꯕꯨꯗꯤ ꯇꯧꯅꯤꯡꯉꯤꯕ ꯑꯗꯨ ꯑꯣꯏꯔꯁꯨ ꯑꯍꯟ ꯂꯃꯟ ꯍꯥꯏꯕꯁꯤꯗꯤ ꯂꯩꯗꯅ
ꯃꯥꯅꯦ ꯃꯥꯅꯦ
ꯏꯀꯨꯄꯣꯛ ꯑꯦ ꯅꯦ ꯏꯅꯦ ꯕꯣꯛꯅꯦ ꯏꯇꯦ ꯈꯛꯇ ꯅꯠꯇꯦꯕ ꯑꯩꯈꯣꯏ ꯕꯣꯛ ꯃꯥꯁꯨ ꯂꯩꯌꯦ
ꯎꯝ
ꯑꯗꯨꯒ ꯃꯣꯏ ꯀꯀꯥ ꯑꯃꯁꯨ ꯂꯩꯗꯅ ꯑꯃꯗꯣ
ꯍꯣꯏ ꯍꯣꯏ
ꯌꯥꯔꯣꯏꯕ
ꯎꯝ
ꯑꯩꯅ ꯐꯥꯒꯤ ꯇꯧꯔꯒ ꯃꯥꯅ ꯌꯥꯝ ꯁꯥꯎꯕꯅꯦ
ꯀ
ꯑꯩꯈꯣꯏ ꯄ꯭ꯔꯣꯒꯥ꯭ꯔꯥꯝꯗ ꯆꯦꯁꯦ ꯑꯩꯈꯣꯏꯗ ꯇꯧꯔꯒꯦ ꯍꯥꯏꯕ ꯀꯥꯟꯗꯀꯣ
ꯎꯝ
ꯌꯥꯗꯦꯅꯀꯣ ꯑꯁ ꯐꯖꯅ ꯆꯩꯕꯅꯦ ꯑꯩꯉꯣꯟꯗ ꯑꯩꯅ ꯐꯥꯒꯤ ꯇꯧꯕꯅꯦ ꯍꯥꯏꯕ
ꯉꯥꯅꯨ ꯈꯣꯏꯗꯣ ꯅꯪꯅ ꯂꯣꯏꯕ꯭ꯔꯣ ꯃꯤꯉꯣꯟꯗ ꯂꯩꯕ꯭ꯔꯥ
ꯃꯤ ꯑꯣꯟꯗꯒꯤ ꯂꯩꯕꯅꯤꯅꯦ
ꯑꯁ
ꯑꯥ ꯇꯝꯗꯒꯤ ꯊꯥꯔꯛꯄꯅꯤꯅꯦ
ꯅꯣꯏ ꯔꯣꯝꯗꯒꯤ
ꯑꯥꯎ ꯢꯃꯥ ꯈꯣꯏꯅꯀꯣ
ꯎꯝ ꯃꯣꯏꯅꯁꯨ ꯌꯦꯡꯕꯤꯔꯝꯒꯅꯤꯅ ꯈꯔꯗꯤ
ꯃꯣꯏꯅꯁꯨ ꯏꯆꯥ ꯅꯨꯨꯄꯤ ꯑꯍꯟꯗꯣ
ꯎꯝ
ꯍꯥꯟꯗꯥꯛꯁꯤ ꯕꯤꯁ ꯂꯩꯕ ꯀꯣ ꯃꯣꯏ
ꯑꯥ
ꯑꯗꯨꯒꯤ ꯑꯁ ꯐꯤꯔꯣꯜ ꯀꯔꯤ ꯀꯔꯥ ꯂꯧꯕꯗ ꯑꯩ ꯁꯤꯀꯤ ꯏꯝꯐꯥꯜ ꯊꯥꯔꯛꯇꯦꯕ ꯃꯣꯏꯅ ꯑꯗꯨꯝ ꯇꯧꯋꯦꯕ ꯑꯗꯨꯒꯤ ꯑꯁꯤꯗꯗꯤ ꯑꯩꯈꯣꯏ ꯑꯁꯤꯗꯗꯤ ꯑꯩꯈꯣꯏ ꯉꯝꯗꯦ ꯍꯥꯏꯕ ꯃꯣꯏꯅ
ꯎꯝ
ꯂꯤꯁꯤꯡ ꯑꯅꯤ ꯍꯦꯟꯅ ꯆꯪꯉꯦ ꯍꯥꯏꯌꯦꯅꯦ ꯍꯟꯗꯥꯛ
ꯎꯝ꯫
ꯀꯜꯇ꯭ꯔꯥꯒꯤ ꯑꯃꯁꯨ ꯇꯨꯕ ꯃꯥꯜꯂꯦ꯫
ꯍꯣꯢ
ꯑꯗꯨꯒ ꯐꯤꯔꯣꯟ ꯀꯔꯤ ꯀꯔꯥ ꯀꯣ꯫
ꯎꯝ꯫
ꯁꯤꯅꯤ ꯍ‌ꯦꯜꯂ‌ꯦ ꯍꯥꯏꯌꯦ ꯑꯗꯨꯒ꯫ ꯑꯩꯈꯣꯏꯁꯨ ꯍꯥꯏꯕꯁꯦ ꯉꯝꯗꯕ
ꯅꯠꯇ꯭ꯔ
ꯑꯗꯨ ꯃꯥꯅꯤ ꯃꯥꯅꯦ ꯃꯥꯅꯦ
ꯃꯗꯨ ꯈꯛ ꯌꯦꯡꯕꯁꯨ ꯌꯥꯝ ꯐꯔꯦꯅꯦ ꯅꯣꯏꯒꯤꯗꯤ
ꯎꯝ꯫
ꯌꯥꯝ ꯀꯣꯝꯔ‌ꯦꯅ‌ꯦ꯫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
ꯑꯩ ꯑꯃꯥꯁꯨ ꯆꯪꯗꯦꯗ꯫
ꯍꯧꯒꯠꯂꯕ꯭ꯔꯣ ꯕꯔꯗ‌ꯦꯜ ꯅꯨꯄꯤꯗꯣ
ꯍꯧꯒꯠꯀ‌ꯦ ꯇꯧꯔ‌ꯦꯅꯦ꯫
ꯕꯥꯔꯗꯦ ꯗ꯭ꯔꯦꯁ ꯁꯦꯠꯂꯒ ꯑꯗꯨꯝ ꯂꯩꯔꯕ꯭ꯔꯥ ꯍꯧꯖꯤꯛ꯫
ꯑꯁ ꯇ꯭ꯔꯥꯏ ꯇꯧꯕꯅꯦ ꯇ꯭ꯔꯥꯏ ꯇꯧꯔꯒ ꯑꯗꯨꯝ ꯂꯧꯊꯣꯛꯑꯦ ꯍꯧꯖꯤꯛ꯫ ꯁ‌ꯦꯠꯂꯗꯤ ꯀꯗꯥ ꯗꯒꯤ꯫
ꯀꯅꯥ ꯈꯣꯏꯗꯅꯣ꯫ ꯑꯥ ꯉꯔꯥꯡ ꯑꯩꯈꯣꯏ ꯋꯥꯔꯤ ꯁꯥꯔꯝꯕ ꯀꯣꯏꯗꯔꯣ꯫ ꯌꯨꯝꯗꯣ ꯁꯣꯐꯥ ꯐꯖꯕꯗ ꯊꯝꯂꯒ ꯂꯩꯍꯧ ꯏ ꯅꯪ꯫
ꯎꯝ ꯃꯕꯣꯛ ꯑꯃꯗꯣ ꯕꯤꯜꯗꯤꯡ ꯑꯃ ꯂꯩꯕꯗꯣ꯫
ꯍꯣꯏ ꯉꯔꯥꯡ ꯃꯣꯏꯅ ꯕꯤꯜꯗꯤꯡ ꯑꯃꯗꯣ ꯂꯩꯈ꯭ꯔꯦ ꯍꯥꯏꯕꯩ꯫
ꯑꯥꯎ ꯑꯥꯎ ꯑꯗꯨꯅ‌ꯦ꯫ ꯑꯗꯨꯗ ꯂꯩꯕ ꯃꯕꯣꯛ ꯑꯃꯗꯨꯀꯣ꯫
ꯑꯥ꯫
ꯃꯕꯣꯛꯗꯣ ꯌꯥꯝ ꯅꯨꯡꯁꯤꯕꯁꯦ꯫
ꯑꯣ꯫
ꯆꯥ ꯇꯝꯕꯤꯗꯦ ꯌꯥꯝ ꯅꯨꯡꯁꯤꯕꯅꯦ꯫
ꯅꯨꯡꯁꯤꯕ ꯌꯥꯝꯃꯗꯤ ꯐꯔꯦꯅꯦ꯫
ꯅꯨꯡꯁꯤꯕꯗꯤ ꯌꯥꯝꯃ‌ꯦ꯫ ꯃꯥꯅ ꯀꯩꯅꯣ ꯇꯧꯕꯒꯤꯅꯦ꯫
ꯃꯤ ꯀꯩꯅꯣ ꯇꯧꯕꯒ ꯇꯧꯋ‌ꯦꯕ꯫ ꯃꯤ ꯅꯨꯡꯁꯤꯕ ꯃꯁꯛ ꯈꯪꯉꯦꯕ꯫
ꯎꯝ꯫
ꯃꯄꯥ ꯃꯁꯛꯄꯥꯎ ꯈꯪꯗꯕꯅꯤꯍ‌ꯦ꯫
ꯎꯝ꯫
ꯅꯨꯡꯁꯤꯕꯤꯕ ꯈꯪꯗꯕ ꯌꯥꯝꯕ ꯃꯥꯜꯂꯦ ꯅꯣꯏꯁꯦ꯫
ꯅꯥꯕꯅꯤ꯫ ꯃꯤ ꯑꯃꯗ ꯍꯧꯒꯠꯇ꯭ꯔꯤꯕꯣ꯫
ꯑꯁ ꯃꯥꯗꯤ ꯐꯖꯅ ꯇꯨꯝꯔꯒ ꯂꯩꯕꯅꯦ ꯑꯩꯅ꯫ ꯀꯣꯜ ꯇꯧꯔꯒ ꯂꯩꯕꯗꯨꯗ ꯀꯩꯅꯣ ꯇꯧꯕꯒꯤꯅꯦ꯫ ꯑꯋꯥꯠꯂꯒ ꯎꯝ ꯀꯩꯅꯣ ꯇꯧꯔꯦ ꯃꯥꯁꯨ ꯈꯪꯉꯧ ꯉꯧꯔꯤ
ꯑꯣ ꯆꯥꯕꯗꯤ ꯆꯥꯕ ꯇꯨꯝꯃꯗꯤ ꯇꯨꯝꯃ ꯑ
ꯑꯁ
ꯀꯩꯅ ꯆꯥꯕꯗꯤ ꯆꯥꯎ ꯂꯥꯛꯗꯕꯒ ꯇꯥꯗꯗ ꯒꯥꯌꯟ ꯇꯥꯗꯦꯗ
ꯆꯥꯕꯗꯤ ꯐꯖꯅ ꯆꯥꯗ꯭ꯔꯦꯅꯦ ꯍꯧꯖꯤꯛꯀꯥꯟꯁꯦ ꯑꯍꯥꯎꯕ ꯆꯥꯅꯤꯡꯕꯅ ꯂꯣꯏꯔꯕꯅꯤ
ꯅꯥꯍꯟꯒ ꯃꯥꯟꯅꯗ꯭ꯔꯣ
ꯃꯥꯟꯅꯗ꯭ꯔꯦ ꯌꯦꯡꯉꯣꯅꯦ ꯅꯪꯁꯨ ꯄꯨꯡ ꯑꯅꯤ꯫ ꯑꯅꯤ ꯃꯈꯥꯏ ꯑꯗꯨꯋꯥꯏꯗ ꯆꯥꯔꯒ ꯄꯨꯡ ꯇꯔꯥꯗ ꯑꯃꯨꯛ ꯆꯥꯕꯗꯣ ꯅꯍꯥꯟꯗꯤ ꯎ꯫ ꯑꯍꯨꯝꯔꯛ ꯅꯨꯃꯤꯠ ꯑꯃꯗ ꯑꯍꯨꯝꯔꯛ ꯆꯥꯗ꯭ꯔꯗꯤ ꯉꯝꯗꯕꯅꯦ꯫
ꯇ‌ꯦꯇꯥꯁ ꯍꯨꯖꯤꯛ ꯀꯔꯤ ꯀꯔꯤꯅꯣ ꯌꯥꯝ ꯎꯏꯑ‌ꯦꯗꯅ꯫
ꯑꯗꯣ ꯉꯔꯥꯡꯗꫭ꯫ ꯐꯣꯟꯗ ꯎꯕꯒꯀꯣ ꯌꯥꯝ ꯈꯦꯠꯅꯕ ꯇꯣꯉꯥꯟꯕꯒꯤ ꯇꯟꯈ꯭ꯔꯕꯅ ꯂꯣꯏ ꯍꯨꯟꯗꯣꯛꯈ꯭ꯔꯦ꯫ ꯑꯗꯨ ꯑꯗꯨ ꯇꯦꯡꯀꯣꯠ ꯑꯃꯗꯣ꯫
ꯀꯩꯗ ꯀꯩꯒꯤ꯫ ꯍꯥꯗꯕꯒꯤ ꯍꯨꯟꯗꯄꯥ
ꯑꯩꯅ ꯁꯦꯝꯕꯅꯤꯅꯀꯣ ꯃꯍꯥꯎꯗꯣ ꯈꯔ ꯋꯥꯠꯄꯀꯣ ꯑꯁꯤ ꯅꯅꯥꯎ ꯅꯨꯄꯤ ꯑꯃꯅ ꯇꯧꯔꯗꯤꯀꯣ ꯑꯗꯨꯝ ꯍꯥꯎꯒꯗꯕꯗꯣ
ꯑꯩꯅ ꯀꯂꯗ ꯍꯌꯦꯡ ꯅꯣꯏ ꯅꯪꯅ ꯌꯨꯝ ꯄꯥꯟ ꯃꯇꯝꯗꯅꯦ ꯑꯩꯅ ꯑꯁ ꯅꯨꯡꯉꯥꯏꯔꯣꯏꯁꯦ
ꯌꯨꯝ ꯄꯥꯟꯕꯥꯗꯤ ꯅꯨꯄꯥ ꯆꯥꯛ ꯊꯣꯡꯕ ꯍꯩꯕ ꯑꯗꯨꯒꯨꯝꯕ ꯌꯦꯡꯕ ꯇꯥꯔꯦꯗꯅ
ꯅꯨꯄꯥ ꯅꯨꯄꯥ ꯆꯥꯛ ꯊꯣꯡꯕ ꯍꯩꯔꯁꯨ ꯅꯣꯡꯃꯗꯤ ꯑꯗꯨꯝ ꯊꯣꯡꯅꯤ ꯀꯩꯅꯣ ꯍꯣꯏ ꯃꯧ ꯑꯅꯥꯎꯕꯤꯒꯤ ꯈꯨꯠꯗ ꯍꯥꯏꯕꯗꯀ‌ꯣ ꯈꯨꯍꯥꯎ ꯈꯨꯍꯥꯎ ꯃꯥꯅꯤ ꯍꯥꯏꯅꯦꯕ
ꯑꯩꯖꯨ ꯌꯥꯝ ꯀꯩꯅꯣ ꯍꯥꯎꯅꯗꯤ ꯊꯣꯡꯅꯤꯡꯕꯗꯣ ꯑꯗꯣ ꯂꯣꯏꯕꯀꯥꯟꯗ ꯃꯥ ꯃꯍꯥꯎꯗꯣ ꯑꯗꯨꯝ ꯇꯣꯉꯥꯟꯕꯀꯣ ꯑꯩꯅ ꯈꯟꯕꯗꯨꯒ ꯑꯗꯨꯗ ꯑꯩꯁꯨ ꯌꯥꯝ ꯇꯟꯕꯅꯦ
ꯅꯪꯒꯤ ꯀꯩꯅꯣ ꯊꯃꯣꯏ ꯁꯦꯡꯅ ꯇꯧꯗꯕꯒꯤꯅꯦ
ꯑꯗꯨ ꯇꯧꯋꯦꯕ ꯑꯩꯁꯨ ꯍꯣꯞꯗꯤ ꯌꯥꯝ ꯐꯖꯅꯀꯣ ꯇꯧꯔꯁꯨ ꯑꯗꯨꯝ ꯀꯩꯅꯣ ꯇꯧꯕꯒꯤꯅꯤꯗ ꯑꯩꯅ ꯈꯟꯕꯗꯨ ꯗꯨꯒ ꯂꯣꯏꯕ ꯂꯣꯏꯔꯛꯄꯗ ꯇꯣꯉꯥꯜꯂꯛꯄ
ꯑꯗꯨꯗꯤ ꯅꯪ ꯈꯨꯠꯁꯦ ꯀꯩꯅꯣꯝ ꯇꯧꯔ‌ꯦꯗ ꯄꯣꯛꯄꯗꯒꯤꯀꯣ ꯄ‌ꯣꯛꯄꯗꯒꯤꯀꯣ ꯀꯩꯅꯣꯝ ꯇꯧꯔꯒ ꯂꯩꯌꯦ ꯅꯪ ꯈꯨꯠꯗ‌ꯣ
ꯋꯥꯈꯜ ꯆꯪꯅ ꯇꯧꯔꯁꯨ ꯑꯗꯨꯝ ꯌꯥꯔꯛꯇ ꯇꯕꯅꯤꯗ
ꯈꯜꯂꯨꯕꯗ ꯑꯝꯃ ꯌꯥꯎꯔꯛꯄꯗ ꯑꯃ ꯆꯨꯝꯕ꯭ꯔꯥ
ꯍ‌ꯣ ꯍꯣꯏ ꯑꯗꯨ ꯇꯧꯋꯦ ꯑꯩꯖꯨ ꯍꯥꯎꯅ ꯃꯤꯅ ꯊꯣꯡꯕ ꯆꯥꯍꯧ ꯨꯒꯨꯝꯕꯗ ꯇꯧꯅꯤꯡꯂꯁꯨꯀꯣ ꯑꯗꯨꯝ ꯌꯥꯔꯛꯇꯕ ꯈꯟꯗ꯭ꯔꯦ ꯑꯩꯁꯨ ꯎꯝ ꯑꯩꯅ ꯇꯧꯍꯟꯅꯤꯡꯅ ꯇꯧꯕ ꯅꯠꯇ‌ꯦꯗ
ꯈꯨꯠꯅ ꯌꯥꯗꯕ ꯍꯥꯏꯌꯨ
ꯎꯝ ꯈꯨꯠꯅ ꯌꯥꯗꯕꯒꯤꯅꯤ
ꯊꯃꯣꯏ ꯁꯦꯡꯅꯗꯤ ꯇꯧꯕꯀꯣ
ꯍꯣꯏ
ꯈꯨꯠꯅ ꯌꯥꯗꯗꯤ ꯀꯔꯤ ꯎꯄꯥꯏ ꯂꯩ ꯂꯩꯇꯦ ꯅꯨ ꯄꯥ ꯈꯔ ꯀꯩꯅꯣ ꯊꯤꯔꯁꯨ ꯄꯩꯁꯥ ꯄꯥꯏꯕ ꯊꯤꯔꯁꯨ ꯆꯥꯛ ꯌꯦꯟꯁꯥꯡ ꯃꯍꯥꯎ ꯂꯩꯅ ꯊꯣꯡꯕ ꯉꯝꯕ
ꯁꯛꯇ ꯑ ꯊꯤꯔꯅꯨ ꯁꯛꯁꯨ ꯐꯖꯕ ꯄꯥꯝꯕ ꯇꯣꯂꯣꯞ ꯆꯥꯕꯁꯨ ꯄꯥꯝꯕ
ꯍꯧꯖꯤꯛꯀꯥꯟꯁꯦ ꯀꯥꯏꯗꯒꯤ ꯅꯨꯄꯥ ꯄꯩꯁꯥ ꯄꯥꯏꯕ ꯐꯪꯗꯣꯏꯅꯣ ꯅꯨꯄꯥ ꯑꯩꯈꯣꯏꯅ ꯑꯩꯈꯣꯏꯗꯩ ꯍꯦꯟꯅ ꯇꯟꯕ ꯑꯗꯨꯒꯨꯝꯕ ꯇꯧꯔꯦꯅꯦ ꯍꯧꯖꯤꯛꯀꯥꯟꯗꯤ
ꯂꯅꯦꯅꯦ
ꯍꯣ ꯄꯩꯁꯥ ꯄꯥꯢꯕꯁꯨ ꯐꯪꯒꯗꯧ ꯃꯥꯥꯟꯗꯦ ꯐꯖꯕ ꯁꯨ ꯍꯪꯒꯗꯕ ꯃꯥꯟꯗꯦ
ꯐꯖꯕꯗ ꯊꯤꯅꯨ ꯃꯥ ꯁꯛꯗ ꯊꯤꯒꯅꯨ
ꯍꯣꯏ ꯑ ꯈꯟꯗꯦꯕ ꯑꯗ‌ꯣ ꯐꯖꯕ ꯐꯖꯗꯕꯗꯣ ꯑꯗꯨꯝ ꯌꯥꯏꯌꯦꯅ ꯑꯩꯈꯣꯏꯗꯤ ꯃꯤꯕꯨ ꯐꯔꯗꯤ ꯑꯩꯈꯣꯏꯗꯤ ꯄꯩꯁꯥ ꯄꯥꯏꯕꯁꯨ ꯊꯤꯗ‌ꯦꯗ ꯅꯣꯏꯅ ꯑꯗꯨꯝ ꯍꯥꯏꯕꯒꯤꯅꯤ
ꯃꯁꯛ ꯐꯖꯔꯤꯁꯦ ꯀꯩꯗꯧꯕ ꯈꯪ
ꯅꯕꯨꯡ ꯐꯖꯕꯁꯦ ꯁꯤ ꯀꯔꯤ ꯑꯣꯏꯌꯦ
ꯑꯦ ꯑꯦ ꯅꯕꯨꯡ ꯐꯖꯕꯗꯣ ꯁꯤ ꯀꯔꯤ ꯑꯣꯏꯌꯦ
ꯌꯦꯡꯉꯣ ꯒꯌꯥꯟ ꯇꯥꯎ
ꯇꯥꯏꯌꯦꯕ ꯑꯗꯣ ꯑꯩꯈꯣꯏꯗꯤ ꯁꯛꯇꯁꯨ ꯌꯦꯡꯗꯦ ꯄꯩꯁꯥꯗꯁꯨ ꯌꯦꯡꯗꯦꯕ ꯑꯗꯣ ꯅꯣꯏꯅꯗꯤ ꯈꯔ ꯏꯃꯨꯡ ꯐꯖꯕꯗꯣ ꯌꯦꯡꯉꯣ ꯌꯦꯡꯉꯣ ꯍꯥꯏꯕꯒꯤ ꯎꯝ ꯃꯥ ꯄꯨꯛꯅꯤꯡ
ꯌꯦꯡꯉꯣ ꯌꯦꯡꯕ ꯇꯥꯕꯅꯦ ꯑꯗꯨꯗꯤ ꯇꯔꯀꯥꯔ
ꯀꯥꯏꯅꯈ꯭ꯔꯦꯗ
ꯏꯃꯨꯛ ꯈꯔ ꯐꯕꯁꯤꯗꯤ ꯗꯔꯀꯥ ꯇꯥꯕꯅꯦꯕ
ꯑꯗꯨꯒꯨꯝꯕꯗꯣ ꯑꯩꯈꯣꯢꯗꯗꯤ ꯇꯀꯥꯔ ꯇꯥꯗꯦꯗ
ꯌꯥꯝꯅ ꯐꯗ꯭ꯔꯁꯨ ꯂꯩ
ꯊꯝꯃꯣ ꯑꯩ ꯊꯦꯡꯉꯦ ꯁꯤ ꯂꯣꯏꯔꯒ ꯑ ꯑꯁꯤꯗꯅꯤꯗ
ꯎꯝ ꯑꯗꯨꯝ ꯎꯝ ꯍꯥꯏꯗꯤ ꯁꯥꯛꯗꯣ ꯌꯥꯝ ꯌꯥꯝ ꯀꯟꯅ ꯊꯤ ꯊꯤꯔ ꯊꯤꯕꯗꯣ
ꯑꯥꯝ
ꯑꯗꯨꯁꯨ ꯌꯥꯗꯕ ꯂꯩꯌꯦ ꯅꯣꯔꯃꯦꯜꯀꯣ ꯃꯤꯅ ꯌꯦꯡꯕꯗ ꯅꯨꯡꯉꯥꯏꯕ ꯑꯃ ꯂꯩꯗꯅ
ꯍꯣꯏ ꯍꯣꯏ
ꯑꯗꯨꯃꯥꯏꯅ ꯌꯦꯡꯉꯨꯕ ꯒ꯭ꯌꯥꯟ ꯇꯥꯏꯀꯣ